ꯍꯜꯂꯣ ꯇꯥꯕ꯭ꯔꯣ ꯑꯩ ꯅꯍꯥꯟ ꯀꯩꯅꯣ ꯇꯧꯈꯤꯕꯒꯨꯝ ꯇꯧꯋꯤꯗ
ꯏꯕꯅꯤꯔꯣ
ꯑꯧ
ꯈꯪꯗꯦꯗ ꯇꯧꯔꯝꯈꯤꯔꯣꯏꯗ ꯑꯍꯥꯟꯕꯅꯦꯗ
ꯎꯝ ꯇꯧꯈꯤꯒꯨꯝ ꯇꯧꯋꯦ ꯅꯪ ꯈꯣꯟꯖꯗꯣ ꯌꯥꯗ꯭ꯔꯦ
ꯑꯩ ꯈꯟꯖꯦ ꯏꯁ ꯅꯨꯄꯤ ꯃꯌꯥꯝꯒ ꯋꯥꯔꯤ ꯁꯥꯔꯒ ꯑꯩ ꯃꯅꯥꯅꯤꯗꯤ ꯀꯔꯥꯏ ꯌꯥꯅꯤ
ꯅꯪꯒꯤ ꯃꯥꯜꯂꯦꯕ ꯅꯪꯅ ꯍꯜꯂꯣ ꯍꯦꯜꯂꯣ ꯍꯥꯏ ꯍꯥꯏꯕꯒꯤ ꯃꯑꯣꯡꯗꫭ
ꯑꯣ ꯌꯥꯏꯗ ꯃꯅꯥꯔꯁꯅꯨꯗꯀꯣ ꯆꯥꯛ ꯆꯥꯔꯕꯣ
ꯎꯝ ꯑꯁ ꯄꯨꯡ ꯑꯥ ꯌꯧꯈꯔꯖꯤꯗꯤ ꯉꯁꯥꯏꯅ ꯆꯥꯔꯦ ꯆꯥꯛꯇꯤ
ꯑꯩꯈꯣꯏꯗꯤ ꯆꯥꯗ꯭ꯔꯤꯌꯦ
ꯁꯦꯀꯦꯟ ꯇꯥꯏꯝ ꯑꯣꯏꯔꯝꯒꯅꯤ ꯑꯗꯨꯗꯤ
ꯍꯦ ꯐꯔꯁꯅꯤꯍꯦ ꯅꯪꯁꯨ
ꯑꯌꯨꯛꯀꯤ ꯆꯥꯗꯔ꯭ꯤ ꯍꯥꯏꯕ꯭ꯔꯥ
ꯑ
ꯑꯦꯁ ꯑꯣ ꯑꯩ ꯃꯔꯝ ꯍꯥꯏꯕꯤꯌꯣ ꯑꯗꯨꯗꯤ
ꯑꯥꯎ
ꯊꯦꯡꯉ ꯍꯧꯒꯠꯄꯒꯤ ꯑꯣꯏꯣꯏꯔꯝꯒꯅꯤ
ꯆꯥꯛꯇꯣ ꯊꯦꯡꯅ ꯆꯥꯕ ꯑꯗꯨꯒꯤꯅꯤꯗ
ꯑꯥ ꯑꯗꯨ ꯊꯦꯡꯁꯨ ꯍꯧꯒꯠꯄ ꯑꯥ
ꯎꯝ ꯊꯦꯡꯕ ꯍꯥꯏꯕ ꯄꯨꯡ ꯇꯔꯦꯠ ꯇꯔꯦꯠ ꯃꯈꯥꯏꯗ ꯍꯧꯒꯠꯂꯦ
ꯑꯁ ꯅꯨꯄꯤꯅ ꯇꯔꯦꯠ ꯇꯔꯦꯠ ꯃꯈꯥꯏꯗ ꯍꯧꯒꯠꯅꯕ꯭ꯔꯣ ꯑꯗꯣ
ꯑꯥꯎ ꯍꯧꯒꯠꯂꯒ ꯋꯥꯕ ꯑꯗꯨꯒꯤ
ꯑꯗꯨꯝ ꯆꯥꯅꯤꯡꯉꯥꯏ ꯉꯁꯤ ꯑꯣꯏ ꯉꯁꯤ ꯐꯨꯠ ꯕꯣꯜ ꯂꯩ
ꯑꯣ ꯄꯨꯡ ꯀꯌꯥꯗ ꯕꯥꯔꯣ ꯃꯈꯥꯏ
ꯕꯥꯔꯣ ꯃꯈꯥꯏꯗ ꯑꯍꯤꯡ ꯄꯨꯡ ꯕꯥꯔꯣ ꯃꯈꯥꯏꯗ
ꯉꯁꯤ ꯌꯦꯡꯅꯤ ꯏꯁꯄꯦꯟꯒ ꯀꯅꯥꯅꯣ ꯐ꯭ꯔꯥꯟꯁꯔꯣ
ꯐ꯭ꯔ ꯐ꯭ꯔꯥꯟꯁꯅꯦ
ꯅꯨꯡꯉꯥꯏꯔꯥꯅꯤꯇꯣ
ꯑꯗꯨ ꯌꯦꯡꯑꯣꯏꯗꯔꯣꯅꯦ
ꯌꯦꯉꯤꯗ ꯑꯩ ꯉꯍꯥꯟꯗꯩ ꯕꯣꯜ ꯌꯦꯉꯤꯗ
ꯑꯦ ꯑꯗꯨ ꯀꯅꯥꯕꯨ ꯁꯞꯄꯣꯔꯠ ꯇꯧꯕ ꯑꯗꯨꯗꯤ
ꯈꯪꯗꯦꯅꯦ ꯑꯁꯤ ꯑꯅꯤꯁꯦ
ꯅꯨꯄꯤꯁꯤꯡꯅ ꯁꯞꯄꯣꯔꯠ ꯇꯧ ꯂꯩꯁꯥꯕꯤꯁꯤꯡꯅ ꯁꯞꯄꯣꯔꯠ ꯇꯧꯕ ꯇꯤꯝꯗꯤ ꯌꯥꯗ꯭ꯔꯕꯅꯤ ꯗꯥꯎ ꯂꯩꯇꯕꯅꯤ
ꯏꯃꯥꯏ ꯉꯥꯏ ꯅꯣꯏꯍꯦ ꯑꯩ ꯑꯥꯔꯖꯦꯟꯇꯤꯅꯥꯅꯦ ꯅꯍꯥꯟꯗꯒꯤ ꯁꯞꯄꯣꯔꯠ ꯇꯧꯔꯛꯏꯁꯦ
ꯑꯥꯔꯖꯦꯟꯇꯤꯅꯥꯅ ꯅꯪ ꯑꯥꯔꯖꯦꯟꯇꯤꯅꯥ ꯅꯪ ꯁꯞꯄꯣꯔꯠ ꯇꯧꯋꯦ ꯑꯗꯣ ꯍꯧꯖꯤꯛꯐꯥꯎꯗꯤ ꯃꯣꯏ ꯀꯥꯔꯤꯕꯀꯣ
ꯀꯔꯤꯗ
ꯀꯥꯕꯗꯤ ꯀꯥꯔꯤꯌꯦ ꯅꯪꯁꯨ ꯈꯪꯉꯝꯒꯅꯤ ꯑꯩꯈꯣꯏꯅ ꯍꯥꯏꯗ꯭ꯔꯁꯨ ꯃꯣꯏꯅ ꯄꯥꯟꯅꯔꯤꯕ ꯇꯤꯝꯗꯨ ꯅꯣꯄꯄꯥ ꯉꯥꯛꯇꯅꯦꯕ ꯑꯗꯨꯒꯤ ꯀꯥꯕꯅꯤ ꯑꯗꯨꯒꯤ ꯀꯥꯕꯅꯤ ꯐꯦꯟꯁ ꯃꯌꯥꯝ
ꯍꯦꯟꯃꯟꯗ꯭ꯔꯣ ꯃꯤꯅ ꯍꯩꯔ ꯀꯥꯔꯒ
ꯐꯦꯟꯁ ꯃꯌꯥꯝ ꯍꯔꯥꯎꯔ ꯂꯩꯕꯗꯣ ꯑꯗꯨ ꯍꯔꯥꯎꯍꯟ ꯍꯔꯥꯎꯍꯟꯗ꯭ꯔꯗꯤ ꯌꯥꯗꯦꯕ
ꯌꯥꯝ ꯇꯥꯅꯤꯡꯗꯦꯍꯦ ꯉꯝꯒꯅꯤ ꯍꯩꯄꯥ ꯌꯥꯝ ꯁꯥꯏꯌꯦ ꯅꯪ ꯑꯗꯨꯃꯥꯏꯅ ꯃꯤꯒꯤ ꯕꯤꯠ ꯊꯨꯒꯥꯏꯅꯨꯀꯣ
ꯃꯤꯅ ꯑꯁꯦꯡꯕ ꯍꯥꯏꯕ ꯍꯥꯏꯕꯗꯤ ꯑꯗꯨꯝ ꯇꯥꯅꯤꯡꯗ꯭ꯔꯥ
ꯑꯩ ꯁꯥꯎꯔꯛꯀꯅꯤꯍꯦ ꯁꯤꯗꯤ ꯃꯤ ꯑꯔꯖꯦꯟꯇꯤꯅꯥ ꯀꯟꯅ ꯁꯄꯣꯔꯠ ꯅꯍꯥꯟ ꯀꯞꯀꯦ ꯇꯧꯔꯤꯀꯥꯟꯁꯤꯗ
ꯇꯨ ꯇꯨ ꯑꯀꯥꯕ ꯅꯨꯃꯤꯠꯁꯨ ꯀꯞꯀꯦ ꯇꯧꯔꯤꯗꯦ ꯑꯗꯨ ꯍꯌꯦꯡ ꯍꯟꯆꯤꯠꯀꯤ ꯃꯦꯠꯁ ꯇꯗꯤ ꯀꯞꯄ ꯇꯥꯔꯅꯦ ꯅꯪꯖꯦ ꯑꯗꯨꯗꯤ
ꯅꯠꯇꯦ ꯑꯃ ꯏꯖꯤꯞꯀ ꯁꯥꯟꯅꯕꯗꯣ ꯕꯣꯜ ꯑꯅꯤ ꯍꯥꯟꯅ ꯆꯟꯈ꯭ꯔꯦꯗꯅ ꯏꯖꯤꯞꯅ ꯎ ꯑꯩꯗꯤ ꯀꯞꯈ꯭ꯔꯕꯅꯦ ꯑꯗꯨꯗ
ꯇꯣ ꯑꯗꯨ ꯍꯥꯟꯅ ꯀꯞꯈ꯭ꯔꯦ ꯑꯗꯨꯗꯤ ꯏꯪꯂꯦꯟꯒ ꯃꯣꯏꯗꯤ ꯑꯁ ꯑꯗꯨ ꯅꯨꯃꯤꯠꯇꯨ ꯌꯦꯡꯕ ꯅꯨꯡꯉꯥꯏꯇꯦ ꯃꯣꯏꯅ ꯆꯟꯕꯗꯤ ꯆꯨꯝꯃꯦ ꯐꯖꯩꯌꯦ ꯑꯗꯨꯅ ꯇꯤꯚꯤꯗ ꯃꯣꯏꯒꯤ ꯐꯤꯐꯥꯅ ꯔꯤꯐ꯭ꯔꯤꯅ ꯃꯤꯆꯪ ꯆꯪꯕꯗꯣ
ꯑꯦ ꯅꯪꯁꯨ ꯅꯪ ꯔꯣꯅꯥꯜꯗꯣ ꯐꯦꯟ ꯑꯣꯏꯔꯝꯅꯤ ꯁꯛꯇꯨꯒ
ꯅꯪ ꯅꯪꯅ ꯍꯥꯏꯗ꯭ꯔꯁꯨ ꯑꯗꯨꯝ ꯃꯤꯅ ꯂꯣꯏ ꯈꯪꯅ ꯈꯪꯅꯕꯅꯦ ꯑꯗꯨꯗꯤ ꯑꯩꯗꯤ ꯃꯦꯆꯤꯟ ꯅꯠꯇꯦ ꯃꯤꯁꯤꯒꯤ ꯕꯤꯛ ꯐꯦꯅꯤ ꯑꯩ ꯑꯥꯔꯖꯦꯟꯇꯤꯅꯥꯒꯤ ꯐ꯭ꯔꯤꯠ ꯂꯤꯠꯆꯠ ꯅꯠꯇꯦ ꯑꯥꯔꯖꯦꯟꯇꯤꯅꯥꯒꯤ ꯐꯨꯔꯤꯠ ꯂꯤꯁꯜꯂꯒ ꯍꯥ ꯕꯣꯜ ꯌꯦꯡꯕ ꯃꯤꯅꯦꯕ ꯑꯗꯨꯁꯨ ꯑꯩꯗꯤ ꯑꯆꯨꯝꯕ ꯍꯥꯏꯕꯅꯤꯀꯣ
ꯀꯅ ꯑ ꯅꯪ ꯁꯣꯏꯗꯅ ꯅꯪ ꯔꯣꯅꯥꯜꯗꯣ ꯐꯦꯟꯅꯤ
ꯔꯣꯅꯥꯜꯗꯣꯗꯤ ꯑꯣꯜ ꯇꯥꯏꯝ ꯒ꯭ꯔꯦꯇꯦꯖꯅꯦ ꯍꯥꯏꯗꯤ
ꯎꯝ ꯔꯣꯅꯥꯜꯗꯣ ꯐꯦꯟ ꯑꯣꯏꯕꯅꯤꯅ
ꯅꯠꯇꯦ ꯔꯣꯅꯦꯜꯗꯣ ꯒꯃꯤꯁꯤꯗꯤ ꯀꯝꯄꯤꯌꯔꯤꯡ ꯇꯧꯅꯤꯡꯉꯥꯏ ꯂꯩꯇꯦ ꯃꯤꯁꯤꯗꯤ ꯏꯔꯣꯅꯦꯗꯅ ꯁꯣꯔꯨꯛ ꯑꯍꯨꯝ ꯃꯔꯤ ꯍꯦꯜꯂꯦꯕ ꯑꯗꯨꯗꯤ ꯀꯝꯄꯤꯌꯔ ꯇꯧꯔꯅꯨ ꯑꯩꯈꯣꯏ ꯑꯉꯥꯎꯕ ꯇꯥꯔꯅꯤꯀꯣ ꯑꯗꯨꯗꯤ
ꯀꯔꯤ ꯑꯁꯤ ꯑꯗꯨꯗꯤ ꯃꯣꯏ ꯀꯔꯤꯒꯤ ꯉꯝꯗꯕ꯭ꯔꯣ
ꯉꯝꯕ ꯉꯝꯗꯕ ꯍꯥꯏꯕꯗꯤ ꯇꯤꯝꯋꯛꯅꯤꯅ ꯑꯗꯨ ꯐꯨꯠꯕꯣꯜꯗꯤ ꯏꯟꯗꯤꯚꯖꯨꯋꯦꯜ ꯅꯠꯇꯦ
ꯑꯦ ꯌꯥꯔꯣꯦꯗꯣ
ꯑꯩ ꯍꯥꯏꯒꯦ ꯏꯕꯥꯅꯤꯒꯤ ꯃꯤꯁꯤꯒꯤ ꯋꯥꯔꯤꯒꯤ ꯃꯇꯥꯡꯗꯀꯣ
ꯎꯝ ꯍ ꯍꯥꯎ
ꯕꯣꯜꯒꯤ ꯃꯔꯝ ꯁꯨꯈꯪ ꯈꯪꯗꯕ ꯃꯤꯅ ꯃꯤꯁꯤꯗ ꯂꯣꯏ ꯁꯄꯣꯔꯠ ꯇꯧꯕꯅꯦ ꯕꯣꯒꯤ ꯃꯔꯝ ꯈꯪꯕ ꯃꯤꯅ ꯔꯣꯅꯦꯜꯗꯣꯅ ꯔꯣꯅꯦꯜꯗꯣꯗ ꯁꯞꯄꯣꯔꯠ ꯇꯧꯕꯅꯤ ꯋꯥꯠꯂꯣꯏꯔꯥ
ꯑꯦ ꯅꯪ ꯑꯗꯨꯃꯥꯏꯅ ꯍꯥꯏꯗꯤ ꯂꯣꯏ ꯂꯥꯟꯒꯅꯤꯗ
ꯑꯗꯨꯗ ꯑꯗꯨꯗꯤ ꯏꯖꯤꯞ ꯏꯖꯤꯞꯀ ꯁꯥꯟꯅꯕ ꯅꯨꯃꯤꯠꯁꯨ ꯀꯞꯄꯅꯤꯅ ꯑꯗꯨꯗꯤ ꯏꯪꯂꯪꯒ ꯇꯥꯕ ꯅꯨꯃꯤꯗꯤ ꯑꯁ ꯂꯣꯏꯈ꯭ꯔꯅꯤꯅꯦ ꯑꯗꯨꯗꯤ
ꯑ ꯇ ꯑ
ꯍꯥꯟꯅ ꯍꯧꯗ꯭ꯔꯦ ꯍꯧꯗ꯭ꯔꯤꯉꯩꯗꯒꯤ ꯑꯗꯨꯝ ꯀꯞꯈ꯭ꯔꯅꯤꯅꯦ ꯅꯪꯁꯦ
ꯏꯁ ꯀꯔꯤꯒꯤꯅꯣꯉꯥꯏꯁꯦ
ꯑꯁ ꯅꯨꯡꯉꯥꯏꯇꯦꯗ ꯅꯪ ꯅꯪꯒꯤꯗꯃꯛ ꯈꯜꯂ ꯑꯩꯁꯦ ꯊꯥ ꯁꯥꯔꯤꯀꯣ ꯅꯪꯒꯤꯗꯃꯛ ꯈꯜꯂꯒ ꯅꯨꯡꯉꯥꯏꯇꯦ
ꯍꯩꯄ ꯌꯥꯝ ꯁꯥꯅꯨ
ꯅꯣꯏ ꯑꯩ ꯍꯥꯟꯅ ꯄꯥꯎ ꯐꯥꯎꯅꯕ ꯌꯥꯗ꯭ꯔꯣ ꯅꯪꯒꯤ ꯁꯄꯣꯔꯠ ꯇꯧꯅꯤꯡꯕ ꯇꯤꯝ ꯑꯩꯅ ꯄꯤꯕꯤꯅꯦ ꯑꯥꯔꯖꯦꯟꯇꯤꯅꯥ ꯗꯤ ꯀꯅꯥꯅ ꯁꯄꯣꯔꯠ ꯇꯧ ꯇꯧꯑꯣꯅ ꯍꯥꯏꯕ꯭ꯔꯣ ꯅꯉꯣꯟꯗ
ꯀꯔꯤ ꯍꯥꯏꯕ ꯍꯧꯖꯤꯛꯀꯤꯗꯣ
ꯑꯔꯖꯦꯟꯇꯤꯅꯥ ꯀꯟ ꯀꯅꯥ ꯅꯪ ꯀꯅꯥꯅ ꯍꯥ ꯍꯥꯏꯔꯝꯕ ꯃꯤ ꯂꯩꯕ꯭ꯔꯥ ꯑꯁ ꯅꯪꯅ ꯄꯥꯝꯕꯒꯤꯅꯦꯕ ꯑꯣ ꯍꯥ ꯑꯗꯨꯗꯤ ꯄꯥꯎ ꯐꯥꯎꯅꯗꯕ ꯀꯨꯏꯕ ꯑꯣꯏꯔꯝꯒꯅꯦ ꯑꯩꯉꯣꯟꯗ ꯑꯗꯨꯝ ꯄꯥꯎ ꯐꯥꯎꯅꯔꯗꯤ ꯅꯪ ꯏꯁꯄꯦꯟ ꯅꯠꯇ꯭ꯔꯗꯤ ꯀꯩꯅꯣꯗ ꯁꯞꯄꯣꯔꯠ ꯇꯧꯕꯅꯦꯕ
ꯎꯝ ꯎꯝ ꯎꯝ ꯎꯝ ꯎꯝ
ꯑꯗꯨꯗꯒꯤ ꯐ꯭ꯔꯥꯟꯁꯅꯦ ꯐ꯭ꯔꯥꯟꯁ ꯀꯩꯕ ꯑꯦꯝ ꯕꯥ ꯄꯦ ꯍꯥꯏꯕ꯭ꯔꯣ ꯑꯗꯨꯗꯅꯦ ꯍꯥꯏꯣꯏꯗꯤ
ꯑꯗꯨꯗꯤ ꯑꯁꯪꯁꯤꯦ ꯑꯄꯄꯒꯗꯕꯟ ꯇꯤꯝꯗ ꯅꯪꯁꯦ ꯁꯞꯄꯣꯔꯠ ꯇꯧꯔ ꯂꯩꯌꯦ ꯅꯪ
ꯑꯦ ꯌꯥꯗꯦ ꯑꯩꯈꯣꯏꯗꯤ ꯍꯥꯟꯅꯗꯒꯤꯧ
ꯇꯤꯝꯁ ꯇꯤꯝ ꯈꯟꯕꯁꯦ ꯅꯪ ꯁꯣꯏꯔꯦ ꯁꯣꯏꯌꯦꯀꯣ
ꯎꯝ ꯁꯣꯏꯗꯗ
ꯉꯁꯤ ꯑꯩ ꯑꯩ ꯄ꯭ꯔꯤꯗꯤꯛꯁꯟ ꯇꯧꯕꯤꯒꯦꯀꯣ ꯏꯪꯂꯦꯟ ꯏꯪꯂꯦꯟꯒ ꯑꯥꯔꯖꯦꯟꯇꯤꯅꯥ ꯒꯤꯗꯣ
ꯎꯝ ꯇꯧ ꯇꯧ
ꯁꯣꯏꯗꯕꯤꯗ ꯑꯔꯖꯦꯟꯇꯅꯥ ꯒꯣ ꯑꯅꯤ ꯆꯥꯈ꯭ꯔꯅꯦꯕ ꯑꯗꯨꯗꯣ
ꯑꯣ
ꯑꯗꯨ ꯑꯗꯣ ꯍꯥꯟꯅ ꯈꯪꯉꯒ ꯕꯣ ꯌꯦꯡꯉꯨꯀꯣ ꯅꯪꯗꯣ
ꯍꯥ ꯑꯗꯨ ꯌꯥꯗꯦ ꯃꯤꯒꯤ ꯕꯤꯠ ꯕꯤꯠꯇꯣ ꯊꯨꯗꯦꯛ ꯀꯅꯨꯀꯣ
ꯅꯠꯇꯦ ꯕꯤꯠꯀꯤ ꯋꯥ ꯅꯠꯇꯦꯅꯦ ꯃꯤꯅ ꯍꯥꯏꯕꯗꯤ ꯈꯪꯉ ꯍꯥꯏꯕ ꯋꯥꯅꯤꯅꯦ ꯅꯪꯗꯤ
ꯑꯦ ꯅꯪ ꯈꯪꯗꯦ ꯈꯪꯗꯦ ꯅꯪ ꯍꯩꯄꯥ ꯌꯥꯝ ꯁꯥꯑꯦꯅ ꯅꯪ ꯅꯪꯁꯦ ꯀꯗꯥꯏꯗꯒꯤꯅꯣ ꯇꯝꯄꯥꯛꯇꯒꯤꯔꯥ ꯆꯤꯡꯗꯒꯤꯔꯥ
ꯑꯅꯤꯒꯤ ꯃꯔꯛꯇ
ꯑꯩꯖꯦ
ꯑꯅꯤꯒꯤ ꯑꯅꯤꯒꯤ ꯃꯔꯛꯇ ꯂꯩꯌꯦ ꯑꯩꯁꯦ ꯐꯔꯛ ꯇꯥꯕ ꯃꯤꯅꯤꯅꯦ ꯅꯪꯁꯦ ꯈꯪꯗꯦꯕ
ꯅꯠꯇꯦ ꯃꯤꯅꯥ ꯍꯟꯗꯛ ꯌꯥꯅꯤꯡꯗꯕ ꯃꯤ ꯀꯥꯡꯒꯨ ꯂꯩꯕꯗꯨ ꯑꯗꯨꯒꯤ ꯃꯤꯅꯤꯅꯦ ꯑꯩꯁꯦ
ꯅꯆꯤꯟ ꯊꯤꯕꯗꯨꯗ
ꯑꯗꯨꯒꯤ ꯃꯤꯅꯦ ꯑꯗꯨꯒꯤ ꯅꯪ ꯍꯧꯖꯤꯛ ꯅꯪ ꯑꯩꯉꯣꯟꯗ
ꯋꯥꯊꯤ ꯇꯧꯒꯅꯨꯀꯣ ꯁꯤꯗ ꯋꯥꯊꯤ ꯇꯧꯕ ꯌꯥꯗꯦꯀꯣ
ꯃꯥꯅꯤ ꯃꯥꯅꯤ ꯆꯨꯝꯃꯦ ꯑꯁ ꯑꯩꯈꯣꯏ ꯉꯁꯤ ꯆꯥꯏꯑꯦ ꯑꯁ ꯑꯥ
ꯑ ꯑꯩꯈꯣꯏ ꯉꯁꯤ ꯆꯥꯏꯌꯦ ꯀꯔꯤ ꯑꯥ ꯑꯣ ꯑꯩꯈꯣꯏ ꯍꯥꯎꯕ꯭ꯔꯣ ꯆꯥꯛ ꯆꯥꯗ꯭ꯔꯤ ꯍꯥꯏꯔꯣ
ꯎꯝ ꯑꯣ ꯅꯣꯏ ꯆꯥꯗ꯭ꯔꯤꯀꯣ ꯀꯩ ꯌꯦꯟꯁꯥꯡ ꯆꯥꯗꯣꯏꯕ ꯑꯗꯨꯗꯤ
ꯈꯟꯂꯤꯅꯦ ꯀꯩ ꯏꯟꯖꯥꯡ ꯊꯣꯡꯕ ꯃꯣꯏ
ꯑ ꯊꯣꯡꯗ꯭ꯔꯤꯕꯣ ꯊꯣꯡ
ꯑꯩꯗꯤ ꯊꯣꯡꯗꯦ ꯏꯆꯦꯅ ꯊꯣꯡꯉꯦ ꯍꯥꯏꯗꯤ ꯑꯩꯈꯣꯏ ꯈꯣꯏꯆꯤꯆꯦꯒꯤ ꯑꯉꯥꯡ ꯌꯦ ꯎꯝ ꯊꯦꯡꯅ
ꯑꯦ ꯑꯦ ꯅꯨꯄꯤꯗꯤ ꯅꯨꯄꯤꯁꯤꯡꯖꯦ ꯂꯩꯁꯥꯕꯤꯁꯤꯡꯖꯦ ꯑꯉꯥꯡ ꯑꯣꯏꯅꯤꯡꯕꯅꯦꯀꯣ
ꯆꯤꯆꯦꯒꯤ ꯑꯉꯥꯡ ꯑꯉꯥꯡ ꯌꯦꯡꯉꯤꯌꯦ ꯍꯥꯏꯕ ꯏꯆꯦꯒꯤ ꯑꯉꯥꯡꯗꯣ ꯂꯧꯔꯤꯌꯦ ꯍꯥꯏꯕ
ꯑꯥ ꯑꯗꯨ ꯅꯪ ꯉꯁꯤꯒꯤ ꯊꯕꯛ ꯇꯥꯔꯤꯅꯦ ꯑꯗꯨꯗꯣ
ꯑꯩꯒꯤ ꯊꯕꯛꯅꯤ ꯅꯨꯡꯇꯤꯒꯤ ꯊꯕꯛꯅꯤ ꯁꯤ
ꯋꯥꯗ꯭ꯔꯕꯣ ꯑꯉꯥꯡ ꯂꯧꯕꯗꯣ
ꯁ꯭ꯋꯥꯏꯗ ꯑꯉꯥꯡ ꯂꯧꯕꯁꯨꯇꯤ ꯊꯕꯛ ꯇꯧꯒꯦꯅ ꯍꯥꯏꯔ ꯂꯩꯕꯗꯣ
ꯎꯝ ꯑꯩꯈꯣꯏꯔꯣꯝꯗ ꯅꯣꯡ ꯆꯨꯔꯛꯏꯅꯦ ꯍꯧꯖꯤꯛ ꯑꯁ ꯕꯦꯔꯥꯅꯤ
ꯀꯩꯕ
ꯅꯣꯡ ꯇꯥꯗ꯭ꯔꯕ꯭ꯔꯣ ꯅꯣꯡ ꯇꯥꯗ꯭ꯔꯕꯣ ꯅꯣꯏꯔꯣꯝꯗꯗꯤ
ꯇꯥꯏꯗ ꯅꯨꯡꯇꯤꯒꯤ ꯇꯥꯏ
ꯍꯧꯖꯤꯛꯕꯨꯗꯤ
ꯍꯧꯖꯤꯛꯁꯨ ꯇꯥꯔꯤ ꯀꯟꯅ
ꯑꯩꯈꯣꯏ ꯑꯩꯈꯣꯏꯔꯣꯝꯗ ꯇꯥꯔꯤ ꯀꯩꯒꯤꯅꯣ ꯈꯪꯗꯦ ꯋꯦꯗꯔꯁꯦ ꯉꯁꯥꯏꯕꯨꯗꯤ ꯅꯣꯡ ꯆꯨꯒꯗꯕ ꯃꯥꯟꯗꯦ ꯋꯥꯗꯤ
ꯉꯁꯥꯏꯗꯤ ꯅꯨꯡꯁꯥ ꯀꯜꯂꯤꯗꯨꯗꯤ ꯑꯌꯨꯛꯇ
ꯀꯜꯂꯦ ꯍꯣꯏ ꯍꯧꯖꯤꯛꯕꯨꯗꯤ ꯈꯪꯗꯦ ꯅꯨꯄꯤꯒꯤ ꯋꯥꯈꯜꯒ ꯆꯞ ꯃꯥꯟꯅꯩꯅꯦ ꯃꯅꯤꯄꯔ ꯄꯨꯔꯒꯤ ꯑꯩꯈꯣꯏ ꯍꯧꯖꯤꯛ ꯂꯩꯔꯤꯕ ꯋꯦꯗꯔꯁꯦ ꯅꯨꯄꯤ ꯑꯩꯈꯣꯏꯒꯤ ꯆꯞ ꯃꯅꯩꯌꯦꯕ
ꯌꯥꯝ ꯍꯧꯋꯦꯍꯦ ꯅꯪꯁꯨ ꯍꯩꯄꯥ ꯁꯥꯔꯒ
ꯁꯦꯡꯉꯦ ꯍꯥꯏꯔꯤꯅꯤꯗ ꯑꯁ ꯀꯩꯅꯣ ꯍꯣꯔꯦꯟꯁꯦ ꯄꯨꯡ ꯑꯗꯨꯗꯤ ꯄꯨꯡ ꯕꯣꯔꯣꯒꯤꯁꯦ ꯑꯗꯨꯝ ꯇꯨꯝꯗꯕꯤꯗ ꯌꯦꯡꯗꯣꯏꯕ ꯑꯗꯨꯕꯣ
ꯑꯣ ꯇꯨꯝꯗꯕꯤꯗ ꯉꯥꯏꯒꯅꯤ
ꯅꯆꯦ ꯈꯣꯏꯒ ꯄꯨꯟ ꯄꯨꯟꯅ ꯌꯦꯡꯗꯣꯏꯕ
ꯑꯩꯈꯣꯏ ꯏꯆꯦꯈꯣꯏꯗꯤ ꯌꯦꯡꯗꯦꯗ ꯑꯩꯗꯤ ꯐꯣꯟꯗ ꯏꯊꯟꯇ ꯌꯦꯡꯉꯦ ꯍꯣꯏ ꯏꯅꯥꯎꯅꯨꯄꯥꯁꯨ ꯌꯦꯡꯕ ꯌꯥꯏ
ꯐꯣꯟꯗ ꯌꯦꯡꯕꯗꯤ ꯅꯨꯡꯉꯥꯏꯕ ꯈꯔꯥ ꯋꯥꯠꯂꯝꯒꯅꯤꯌꯦ
ꯎꯝ ꯋꯥꯠꯂꯁꯨ ꯎꯄꯥꯏ ꯂꯩꯇꯕ ꯃꯈꯥꯗ ꯑꯩꯈꯣꯏ ꯌꯨꯝꯕꯨꯈꯣꯏꯒꯤ ꯃꯈꯥꯗ ꯆꯠ ꯆꯠꯄꯗꯨꯗꯤ ꯀꯩꯅꯣ ꯌꯥꯝ ꯇꯧꯕꯀꯣ ꯅꯨꯄꯥ ꯌꯥꯝ ꯌꯥꯝꯅ ꯌꯦꯡꯉꯦꯕ ꯑꯗꯨꯒꯤ ꯇꯟꯕꯀꯣ
ꯎꯝ ꯍꯥꯏꯗꯤ ꯕꯣꯜ ꯋꯥꯔꯀꯞ ꯌꯦꯡꯕ ꯑꯩꯈꯣꯏ ꯃꯤ ꯃꯌꯥꯝ ꯍꯥꯏꯗꯤ ꯐꯝꯃꯤꯟꯅꯔꯒꯀꯣ
ꯃꯥꯅꯦ ꯃꯥꯅꯦ
ꯑꯗꯨ ꯌꯦꯡꯕꯗꯨꯅ ꯏꯟꯇꯔꯦꯁ ꯑꯃ ꯂꯩꯕꯅꯤꯅ ꯑꯗꯨꯅ
ꯍꯣꯏꯅꯦ
ꯇꯪꯈꯥꯏ ꯇꯪꯈꯥꯏ ꯁꯞꯄꯣꯔꯠ ꯇꯧꯅꯕꯗꯣ ꯑꯩꯈꯣꯏꯅ ꯁꯞꯄꯣꯔꯠ ꯇꯧꯕ ꯇꯤꯝꯗꯣ
ꯎꯝ
ꯑꯩꯗꯤ ꯃꯤ ꯑꯃꯕꯨ ꯑꯃꯕꯨ ꯑꯁ ꯀꯩꯅꯣ ꯇꯧꯅꯕꯗꯨꯅ ꯑꯁ ꯕꯤꯠ ꯑꯃꯅꯦ ꯑꯗꯨꯅ ꯌꯦꯡꯅꯤꯡꯉꯦ ꯍꯥꯏꯕ ꯋꯥꯅꯤꯗ
ꯈꯪꯉꯦ ꯈꯪꯉꯦ ꯅꯪꯅ ꯍꯥꯏꯕꯗꯣ ꯈꯪꯉꯦ
ꯑꯥ ꯑꯗꯨꯗꯤ ꯑꯩꯈꯣꯏ ꯆꯤꯡꯗꯒꯤ ꯍꯦꯟꯅ ꯅꯨꯡꯉꯥꯏꯗ ꯑꯗꯨꯗꯤ ꯀꯣ
ꯎꯝ ꯑꯗꯨꯅ ꯅꯨꯡꯉꯥꯏꯕꯅꯦ
ꯑꯩꯈꯣꯏ ꯇꯝꯄꯥꯛꯇꯗꯤ ꯃꯣꯏ ꯃꯁꯥ ꯃꯁꯥꯒꯤ ꯐꯣꯟꯗ ꯌꯦꯡꯅꯈ꯭ꯔꯦꯕ
ꯎꯝ ꯆꯤꯡꯗꯅ ꯅꯨꯡꯉꯥꯏꯕ ꯍꯦꯟꯕꯅꯦ ꯅꯪꯗꯤ ꯀꯔꯤ ꯀꯔꯤ ꯇꯝꯃꯤꯒꯦ
ꯑꯩ ꯀꯣꯂꯦꯖ ꯍꯧꯖꯤꯛ ꯑꯗꯨꯝ ꯀꯥꯔꯥ ꯂꯩꯗ ꯀꯣꯂꯦꯖ
ꯑꯣ
ꯀꯣꯂꯦꯖ ꯅꯠꯇ꯭ꯔꯗꯤ ꯎꯄꯥꯏ ꯂꯩꯇ꯭ꯔꯦ
ꯅꯠꯄ ꯂꯩꯇ꯭ꯔꯦ ꯀꯔꯤ ꯎꯄꯥꯏ ꯂꯩꯒꯦ ꯑꯩꯗꯤ ꯀꯣꯂꯦꯖ ꯂꯣꯏꯔꯦ
ꯎꯝ ꯈꯪꯉꯦꯕ ꯅꯣꯏ ꯈꯣꯟꯖꯦꯜ ꯇꯥꯕ ꯀꯥꯟꯗ ꯒ꯭ꯔꯦꯖꯨꯑꯁꯟꯗꯤ ꯂꯣꯏꯔꯝꯒꯅꯤ ꯒ꯭ꯔꯦꯖꯨꯑꯦꯁꯟꯁꯨ꯫
ꯕꯤ ꯑꯦ ꯂꯣꯏꯕꯅꯦ
ꯑꯗꯨ ꯀꯔꯤ ꯄ꯭ꯂꯥꯟꯅꯤꯡ ꯂꯩꯔꯤꯌꯦ
ꯈꯪꯗꯦ ꯂꯥꯏꯔꯤꯛ ꯌꯥꯝ ꯍꯩꯕꯒꯤꯀꯣ ꯀꯔꯤ ꯄ꯭ꯂꯥꯟꯅꯤꯡ ꯇꯧꯁꯤꯔꯥ ꯀꯔꯝꯕ ꯊꯕꯛ ꯇ꯭ꯔꯥꯏ ꯇꯧꯁꯤꯔꯥ ꯈꯜꯂꯤꯕꯅꯦ꯫
ꯎꯝ ꯊꯕꯛ ꯑꯃꯗꯤ ꯇꯧꯍꯧꯔꯣꯗꯅ ꯌꯨꯝ ꯄꯥꯟꯗ꯭ꯔꯤꯉꯩꯗ ꯑꯥ ꯊꯕꯛ ꯑꯃꯗꯤ ꯇꯧꯍꯧꯔꯣꯗꯅ
ꯈꯪꯗꯦꯅꯦ ꯑꯗꯨ ꯇ꯭ꯔꯥꯏ ꯇꯧꯒꯦ ꯇꯧꯔꯤꯕꯅꯤ ꯑꯃꯨꯛꯀ ꯂꯥꯏꯔꯤꯛ ꯄꯥꯕꯗꯣ ꯋꯥꯒꯅꯤ